ꯍꯜꯂꯣ
ꯍꯜꯂꯣ ꯍꯜꯂꯣ
ꯍꯜꯂꯣ ꯑꯥ
ꯑꯣ ꯇꯥꯔꯦ ꯎꯝ ꯇꯥꯔꯦ ꯇꯥꯔꯦ ꯅꯦꯠ ꯅꯨꯡꯉꯥꯏ ꯐꯤ ꯁꯥꯔꯒ ꯂꯩꯌꯦ ꯅꯪꯗꯤ
ꯑꯁ ꯌꯥꯝ ꯅꯨꯡꯉꯥꯏꯅꯦ ꯑꯩꯗꯤ ꯁꯨꯝ ꯂꯩꯑꯦ ꯊꯕꯛ ꯍꯜꯂꯛꯑꯒ
ꯑꯣ ꯀꯩ ꯊꯕꯛ ꯆꯠꯄ꯭ꯔꯣ
ꯎꯝ ꯑꯩ ꯁꯤ ꯒꯤ ꯇꯤ ꯆꯠꯄ ꯑꯥ ꯀꯩ ꯃꯊꯦꯜ ꯆꯥꯒꯦ
ꯁꯁ ꯃꯥꯏꯔꯦꯟ ꯊꯣꯡꯕ ꯆꯥꯏꯌꯦ
ꯍꯨꯝ ꯍꯥꯎꯔꯝꯃꯅꯤ ꯑꯗꯨꯗꯤ
ꯍꯣꯏ ꯍꯥꯎꯋꯦ ꯍꯥꯎꯋꯦ ꯍꯥꯏꯕ ꯇꯥꯔꯦ ꯍ ꯅꯣꯏꯗꯤ ꯀꯩ ꯆꯥꯛ ꯍꯤꯟꯖꯥꯡ ꯊꯣꯡ ꯊꯣꯡꯗ꯭ꯔꯤꯕꯣ
ꯊꯣꯡ ꯊꯣꯡꯗ꯭ꯔꯤ ꯍꯣꯏ
ꯍꯤꯟꯖꯥꯡ ꯊꯣꯡꯒꯅꯤ
ꯈꯪꯗꯦ ꯀꯩ ꯏꯟꯁꯥꯡ ꯊꯣꯡꯗꯣꯏꯔꯣ ꯑꯂꯨꯒ ꯈꯥꯃꯦꯟ ꯀꯣꯕꯤꯗꯨ ꯉꯥꯏꯔꯦ ꯑꯩꯈꯣꯏꯒꯤꯗꯤ
ꯑꯣ ꯍꯥ ꯍꯥ ꯑꯂꯨ ꯈꯥꯃꯦꯟꯁꯨ ꯍꯥꯎꯕꯅꯦ
ꯍꯟꯗꯛ ꯎꯝ ꯆꯥꯃꯟꯕꯒꯤꯀꯣ
ꯀꯦꯟꯇꯤꯟ ꯆꯠꯂꯦ ꯑꯣ ꯆꯥꯃꯜꯂꯁꯨ ꯍꯣꯏ ꯀꯩꯏꯝꯗꯧꯅꯤꯗꯣ ꯃꯔꯛꯇ ꯆꯥꯕꯗꯤ ꯑꯩꯈꯣꯏꯗꯤ ꯄꯥꯛ ꯆꯥꯗꯕꯅꯤꯅ ꯑꯗꯨꯝ ꯍꯥꯎꯋꯦ ꯍꯥꯏꯕꯗꯤ ꯎꯝ ꯁꯥꯕ ꯃꯅꯥ ꯃꯁꯤꯡꯒꯨꯝꯕ ꯌꯨꯝꯗ ꯐꯪ ꯐꯪꯕꯗꯣ ꯑꯗꯨꯝ ꯆꯥꯕꯅꯤꯅ ꯑꯂꯨꯒ ꯈꯥꯃꯦꯟꯗꯨ
ꯎꯝ ꯎꯝ ꯍꯣꯏ ꯑꯗꯨ ꯃꯅꯝ ꯅꯝ ꯊꯤꯕꯁꯨ ꯑꯃ ꯌꯥꯎꯕꯅꯦ ꯈꯥꯃꯦꯟꯒꯤ ꯃꯅꯝꯗꯨꯀꯣ ꯆꯥꯃꯜꯂ ꯀꯥꯟꯗ
ꯏꯪꯈꯣꯜꯗ ꯂꯩꯕꯗꯤ ꯑꯗꯨꯝ ꯆꯥꯔꯦ ꯑꯩꯈꯣꯏꯒꯤ ꯏꯪꯈꯣꯜꯗ ꯊꯥꯔꯒ ꯆꯥꯕꯁꯨ ꯃꯔꯛ ꯃꯔꯛ ꯌꯥꯎꯋꯦꯕ ꯈꯥꯃꯦꯟꯗꯨ
ꯌꯥꯝ ꯐꯩꯌꯦ ꯏꯪꯈꯣꯟꯗ ꯊꯥꯔꯗꯤ ꯏꯟꯁꯥꯡ ꯅꯥꯄꯤ ꯑꯐ ꯑꯐꯕ ꯑꯍꯥꯎ ꯑꯍꯥꯎꯕ ꯆꯥꯕ ꯐꯪꯉꯝꯃꯅꯤ ꯂꯧꯁꯤꯟꯕ ꯉꯝꯗꯕ
ꯑꯣ ꯅꯪꯅ ꯊꯣꯡꯗꯣꯏꯔꯣ ꯆꯥꯛ ꯏꯟꯁꯥꯡ
ꯎꯝ ꯑꯩꯅꯁꯨ ꯊꯣꯡꯕꯁꯨ ꯌꯥꯏ ꯑꯃꯥꯅꯁꯨ ꯊꯣꯡꯕꯁꯨ ꯌꯥꯏ ꯑꯃ ꯑꯃ ꯑꯁꯪ ꯑꯅꯪ ꯅꯪꯕ ꯍꯥꯏꯕ ꯇꯥꯔꯦ ꯆꯟꯗꯕ ꯃꯤꯅ ꯍꯣꯏ
ꯎꯝ ꯑꯁꯥ ꯑꯁꯥ ꯃꯊꯝꯗ ꯗ꯭ꯌꯨꯇꯤ ꯆꯠ ꯄ꯭ꯔꯣ ꯃꯥ ꯅꯪꯒ ꯂꯩꯃꯤꯟꯅꯕꯗꯁꯨ ꯆꯠꯄ꯭ꯔꯣ
ꯑꯩ ꯊꯟꯗ ꯆꯠꯂꯦ ꯃꯥꯅ ꯇꯣꯉꯥꯟ ꯎꯝ ꯑꯅꯤꯃꯛꯇꯤ ꯆꯠꯂꯦꯕꯀꯣ ꯑꯗꯨ ꯃꯐꯝꯗ ꯇꯣꯉꯥꯟ ꯇꯣꯉꯥꯟꯂꯣꯏꯕ
ꯑꯣ ꯃꯗꯤꯍꯦꯜꯂꯛꯈ꯭ꯔꯣꯕꯣ
ꯎꯝ ꯍꯂꯛꯇꯔꯤ ꯃꯥ
ꯑꯣ ꯑꯗꯨꯗꯤ ꯅꯪꯅ ꯊꯣꯡꯒꯗꯕ ꯃꯥꯜꯂꯦꯅꯦ
ꯈꯪꯗꯦ ꯊꯝꯃ ꯍꯜꯂꯛꯑꯒ ꯍꯣꯔꯦꯟ ꯄꯨꯡ ꯅꯥꯏꯟ ꯇꯦꯟꯗ ꯑꯗꯨꯝ ꯊꯣꯡꯕ ꯍꯧꯒꯅꯤ
ꯏꯁ ꯊꯦꯡꯉꯤꯅꯦ ꯑꯗꯨꯗꯤ ꯀꯔꯝ ꯀꯥꯟꯗ ꯇꯨꯝꯒꯅꯤ ꯍꯤ
ꯍꯣꯏ ꯑꯈꯣꯏ ꯍꯥꯏꯗꯤ ꯎꯝ ꯑꯈꯣꯏꯗꯤ ꯂꯣꯏꯃꯛ ꯃꯄꯥꯟꯗ ꯂꯩꯕꯅꯤꯅꯀꯣ ꯇꯥꯏꯃꯤꯡꯗꯣ ꯆꯥꯟꯅꯗꯦꯕ
ꯍꯣꯏ ꯑꯗꯨꯕꯨꯗꯤ ꯁꯁ ꯑꯣꯏꯔꯝꯒꯅꯤ ꯑꯩꯈꯣꯏꯅ ꯆꯤꯡꯗ ꯂꯩꯕꯅꯤꯅ ꯄꯨꯡ ꯅꯥꯏꯟ ꯇꯦꯟꯗꯤ ꯐꯖꯅ ꯇꯨꯝꯕ ꯃꯇꯝ ꯑꯣꯏꯔꯦ
ꯍ ꯔꯃꯅꯤ ꯍꯥꯏ
ꯑꯗꯣ ꯍꯧꯖꯤꯛꯀꯥꯟꯗꯤ ꯄꯨꯡ ꯅꯥꯏꯟ ꯇꯦꯟ ꯍꯥꯏꯕꯕꯁꯤꯦ ꯇꯥꯕ ꯈꯪꯍꯧꯗꯦꯔꯗꯤ ꯅꯨꯃꯤꯠꯇꯨ ꯄꯨꯡ ꯇꯔꯨꯛ ꯍꯦꯟꯗꯤ ꯑꯗꯨꯝ ꯃꯝꯕꯅꯤꯅꯀꯣ
ꯑ
ꯊꯦꯡꯅ ꯃꯝꯕ ꯑꯗꯨꯅ ꯏꯪꯊꯝꯊꯥ ꯑꯣꯏꯔꯗꯤ ꯏꯪꯊꯝꯊꯥꯗꯅ ꯌꯥꯝ ꯀꯨꯏꯅ ꯃꯝꯈ꯭ꯔꯒ ꯄꯨꯡ ꯌꯦꯡꯕꯗ ꯈꯤꯖꯤꯪ ꯄꯨꯡ ꯇꯔꯨꯛꯀꯨꯝꯕ ꯂꯩꯔꯝꯕ
ꯑꯣꯏꯕꯅ ꯄꯨꯡ ꯈꯛꯇ ꯅꯠꯇꯦ ꯅꯨꯃꯤꯠꯁꯨ ꯀꯣ ꯌꯥꯝ ꯊꯨꯅ ꯆꯠꯄ ꯀ ꯀꯩꯗꯩꯉꯩ ꯂꯥꯛꯄ꯭ꯔꯥ ꯀꯩꯗꯧꯉꯩ ꯆꯠꯄ꯭ꯔꯁꯨ ꯈꯪꯍꯧꯗꯕ
ꯎꯝ ꯍꯣꯏ
ꯊꯨꯃꯟꯕꯒꯤ ꯑꯃꯨꯛꯀ ꯑꯁꯀꯤꯕꯨ ꯀꯖꯩ ꯒ꯭ꯌꯥꯟ ꯇꯥꯗ
ꯋꯥꯕ꯭ꯔꯣ ꯗ꯭ꯌꯨꯇꯤ ꯆꯠꯄꯗꯣ
ꯍꯟꯗꯛꯛꯇꯤ ꯇ꯭ꯔꯦꯅꯤꯡ ꯂꯧꯕꯅꯤꯅꯀꯣ ꯌꯥꯝ ꯋꯥꯕꯗꯤ ꯑꯣꯏꯗꯦ
ꯑ ꯐꯩꯅꯦ ꯅꯔꯁꯤꯡꯒꯤ ꯑꯣꯏꯔꯝꯒꯅꯤ ꯅꯔꯁꯤꯡꯒꯤꯔꯣ ꯀꯔꯤꯒꯤꯔꯣ ꯑꯣ ꯑꯣ ꯑꯣ ꯑꯆꯥ ꯑꯆꯥ ꯆ ꯆ
ꯑꯥ
ꯐꯩꯌꯦꯅꯦ ꯑꯁ ꯀꯦ ꯕꯕꯥ ꯌꯥꯝ ꯍꯩꯔꯝꯒꯅꯤꯅꯦ ꯑꯗꯨꯗꯤ
ꯀꯥꯏꯗꯅꯣ ꯍꯩꯇ꯭ꯔꯦ ꯌꯥꯎꯕ ꯍꯥꯏꯗꯕꯤ ꯂꯩꯔꯦ ꯀꯦꯕꯒꯤ ꯅꯠꯇꯦꯗ ꯁꯨꯝ ꯎꯝ
ꯏꯁꯀꯤꯤꯟ ꯀꯦꯔꯒꯨꯝꯕꯒꯤꯦꯔꯣ ꯅꯠꯇ꯭ꯔꯥ ꯀꯔꯤꯅꯣ
ꯍꯣꯏ ꯢꯁꯀꯤꯟ ꯀꯤꯌꯔꯒꯤ ꯇꯥꯢꯞꯇ
ꯑꯣ ꯑꯣ ꯐꯩꯌꯦ ꯏꯁꯀꯤꯟ ꯀꯤꯌꯔ ꯑꯩ ꯑꯩꯁꯨ ꯀꯦꯕ ꯌꯥꯝ ꯐꯥꯎꯟꯗꯦꯁꯟ ꯑꯗꯨꯗ ꯇꯩꯔꯒ ꯀꯦꯕꯗꯗꯤ ꯁ꯭ꯀꯤꯟ ꯀꯦꯌꯔꯅ ꯄꯥꯝꯃꯦ ꯅ ꯇꯧꯗꯤ ꯇꯧꯗꯦ ꯑꯗꯨ ꯄꯥꯝꯃꯦ
ꯍꯣꯏ
ꯏꯁ꯭ꯀꯤꯟ ꯀꯤꯌꯔ ꯎꯝ ꯏꯁꯀꯤꯟ ꯀꯦꯌꯔꯁꯦ ꯄꯣꯠꯆ ꯆꯩ ꯂꯩꯕꯗꯤ ꯉꯝꯗꯕ ꯑꯗꯨꯀꯣ ꯄꯥꯝꯗꯤ ꯌꯥꯝ ꯄꯥꯝꯃꯦ ꯏꯁꯀꯤꯟ ꯀꯦꯌꯔ ꯇꯧꯕꯁꯦ ꯃꯦꯀꯞ ꯇꯧꯕꯗꯩꯗꯤ ꯍꯦꯟꯅ ꯐꯩꯌꯦꯕ
ꯎꯝ
ꯐꯥꯎꯟꯗꯦꯁꯟꯒꯨꯝꯕ ꯇꯩꯔꯒ ꯀꯦꯕꯁꯦ ꯃꯥꯏ ꯁꯣꯛꯑꯦꯕ
ꯍꯣꯏ ꯍ ꯌꯥꯔ ꯃꯥꯏ ꯑꯀꯟꯕ ꯃꯤ ꯀꯣꯏꯅ ꯆꯥꯏ ꯂꯅꯤꯀꯣ
ꯎꯝ ꯌꯥꯝꯅꯁꯨ ꯏꯟꯇꯔꯦꯁ ꯂꯩꯇꯦꯕ ꯑꯩꯗꯤ ꯐꯥꯎꯟꯗꯦꯁꯟ ꯇꯩꯔꯒ ꯀꯦꯕꯗꯣ
ꯑꯣ
ꯏꯁꯀꯤꯟ ꯀꯦꯌꯔꯒꯨꯝꯕꯗꯤ ꯌꯥꯝ ꯏꯟꯇꯔꯦꯁ ꯂꯩ ꯑꯗꯨꯗꯣ ꯄꯣꯠ ꯆꯩꯗꯣ ꯇꯥꯡꯕꯅꯤꯅ ꯂꯩꯕ ꯉꯝꯗꯦ ꯒꯤꯅꯦ ꯁꯇꯦꯞ
ꯄꯣꯠ ꯆꯩꯗꯣ ꯌꯥꯝꯅ ꯄꯣꯛꯆꯩ ꯈꯥꯛꯇ ꯅꯠꯇꯕꯀꯣ
ꯎꯝ
ꯃꯣꯏ ꯑꯗꯨꯗ ꯌꯥꯎꯕ ꯄꯣꯠꯇꯗꯣ ꯃꯣꯏꯗ ꯑꯦꯛꯇꯤ ꯎꯝ ꯀꯩꯅꯣ ꯑꯣꯏꯌꯦꯕ ꯃꯃꯟꯗꯣ ꯌꯥꯝꯅ ꯀꯩꯅꯣ ꯇꯥꯡꯉꯦ
ꯎꯝ ꯑꯣꯏꯕ ꯀꯦꯁ ꯂꯩꯕ ꯉꯝꯗ꯭ꯔꯦ ꯑꯣ ꯏꯁꯀꯤꯟ ꯀꯦꯌꯥꯔ ꯇꯧꯕꯁꯤꯡ ꯑꯩꯈꯣꯏ ꯇꯧꯗꯕꯒ ꯇꯧꯕꯒ ꯍꯥꯏꯔꯗꯤ ꯑꯗꯨꯝ ꯌꯥꯝꯅꯗꯤ ꯈꯦꯅꯩꯌꯦꯗ ꯃꯨꯕ ꯉꯧ ꯕꯨꯗꯤ ꯇꯣꯡꯉꯥꯜꯂꯒ ꯈꯪꯗꯦ ꯃꯣꯏꯒꯤ ꯑꯃ ꯒ꯭ꯂꯣ ꯇꯧꯕ ꯑꯃꯗꯤ ꯑꯗꯨꯝ ꯂꯩꯌꯦꯕ
ꯎꯝ
ꯏꯁꯀꯤꯟ ꯀꯦꯌꯔꯒꯤ ꯃꯔꯝ ꯌꯥꯝ ꯈꯪꯂꯝꯝꯒꯅꯤ ꯑꯗꯨꯗꯤ ꯅꯪꯗꯤ
ꯍ ꯎ ꯍꯗꯛꯇꯛꯇ ꯀꯔꯔꯕꯄꯥ ꯆꯥꯛꯄꯣ ꯍꯧꯕꯅꯤ ꯅꯀꯣ ꯈ ꯈꯦ ꯀꯩꯅꯣ ꯀꯔꯤꯅꯣ
ꯑꯩꯈꯣꯏꯒꯤꯁꯨ ꯇꯥꯛꯄꯤꯌꯨꯅꯦ ꯅꯣꯡꯃ
ꯇꯥꯛꯄꯤꯒꯦ ꯄꯨꯟ ꯃ ꯀꯥꯟꯅ
ꯍꯣꯏ ꯌꯥꯝ ꯈꯪꯅꯤꯡꯉꯦ
ꯑꯥ
ꯑꯗꯣ ꯄ꯭ꯔꯣꯗꯛꯁꯀꯤ ꯃꯔꯝꯒꯨꯝꯕꯁꯨ ꯅꯣꯏꯉꯣꯟꯗ ꯍꯥꯏꯕꯤꯕ꯭ꯔꯥ
ꯍꯧꯖꯤꯛ ꯍꯧꯖꯤꯛ ꯀꯩꯅꯣ ꯑꯣꯏꯕꯁꯦ ꯌꯥꯝ ꯎꯝ ꯎꯝ ꯀꯩꯅꯣ ꯊ꯭ꯔꯦꯗꯤꯡ ꯇꯧꯕꯗꯣ
ꯎꯝ
ꯃꯤꯠ ꯑ ꯑꯥꯏꯕ꯭ꯔꯣ ꯑꯗꯨꯒ ꯀꯩꯅꯣ ꯑꯗꯨꯒꯨꯝꯕ ꯈꯛꯇ ꯇꯥꯛꯄꯤꯕ ꯌꯥ ꯍꯣꯏ
ꯑꯣ
ꯑꯗꯨ ꯇ꯭ꯔꯦꯅꯤꯡ ꯇꯧꯕꯗꯣ ꯑꯗꯨꯒꯨꯝꯕ ꯈꯛꯇ ꯇꯥꯛꯄꯤꯕꯗ ꯉꯥꯏꯔꯦꯕ ꯑꯗꯨꯒ ꯐꯦꯁꯤꯌꯦꯜꯒꯤ ꯂꯥꯛꯑꯗꯤ ꯏꯁꯦꯦꯜ ꯏꯁꯄꯦꯁꯦꯜꯗꯣ ꯎꯝ ꯇꯥꯛꯄꯤꯕꯗ ꯍꯧꯕꯗ ꯉꯥꯏꯔꯦ ꯍꯥꯏꯗꯤ ꯎ ꯃꯆꯥꯁ ꯐꯧꯕ ꯀꯩꯀꯥ ꯇꯧꯕꯗꯣ ꯀꯣ
ꯎꯝ ꯎꯝ ꯎꯝ ꯊꯥ ꯀꯌꯥꯒꯤꯅꯣ
ꯑꯥ ꯑꯅꯥꯒꯨꯝꯕꯒꯤ
ꯑꯣ ꯌꯥꯝꯗꯤꯅꯦ ꯑꯗꯨꯗꯤꯀꯣ ꯑꯩꯒꯤ ꯊ꯭ꯔꯤ ꯃꯟꯁꯀꯨꯝꯕ ꯑꯣꯏꯒꯦꯔꯥ ꯈꯟꯕ
ꯎ
ꯑꯗꯨꯗꯤ ꯅꯣꯏ ꯂꯣꯏꯕꯗꯣ ꯌꯥꯝ ꯊꯦꯡꯅ ꯂꯣꯏꯌꯦꯀꯣ
ꯑꯩꯈꯣꯏ ꯎ ꯉꯁꯥꯏꯅ ꯂꯣꯏꯈ꯭ꯔꯦꯗ ꯄꯨꯡ ꯃꯉꯥ ꯂꯣꯏꯕꯗꯤ ꯄꯨꯡ ꯃꯉꯥ ꯑꯗꯨꯋꯥꯏꯗ ꯂꯣꯏꯕꯅꯦꯕꯀꯣ
ꯎꯝ
ꯎꯝ ꯍꯥꯏꯔꯒ ꯑꯃꯨꯛ ꯑꯩꯈꯣꯏ ꯌꯨꯝ ꯂꯥꯛꯄꯗꯣ ꯄꯨꯡ ꯏꯇꯨꯛ ꯄꯨꯡ ꯑꯃꯒꯨꯝꯕ ꯂꯧꯋꯦ
ꯑꯣ ꯑꯣ ꯎꯝ ꯈꯣꯡꯅ ꯆꯠꯄ꯭ꯔꯣ ꯅꯠꯇ꯭ꯔꯕ ꯇꯦꯛꯁꯤ ꯑꯣꯇꯣꯔ
ꯍꯣꯏ ꯔꯦꯄꯤꯗꯣꯒꯅꯤ ꯃꯦꯇ꯭ꯔꯣꯁꯨꯅꯦ ꯆꯠꯂꯦ
ꯑꯣ ꯑꯣ ꯆꯥ ꯑꯗꯨ ꯇꯧꯔꯒꯗꯤꯒ ꯆꯠ ꯅꯁꯨ ꯌꯥꯝꯅ ꯇꯝ ꯂꯧꯋꯦꯀꯣ ꯑꯗꯨꯗꯤ
ꯍꯣꯏ ꯅꯪꯗꯤ ꯌꯨꯝꯗ ꯑꯗꯨꯝ ꯌꯨꯝꯗ ꯑꯗꯨꯝ ꯂꯩꯕ꯭ꯔꯣ?
ꯍꯣꯏ ꯑꯩꯗꯤ ꯌꯨꯝ ꯄꯥꯟꯈ꯭ꯔꯦ꯫
ꯑ ꯍꯣ
ꯑꯩꯗꯤ ꯌꯨꯝ ꯄꯥꯟꯈ꯭ꯔꯦ꯫
ꯆꯍꯤ ꯀꯌꯥ ꯁꯨꯔꯒꯦ ꯌꯨꯝ ꯄꯥꯟꯕ ꯑꯁ ꯂꯩꯥꯏꯁꯥꯕꯤꯒꯤ ꯃꯈꯣꯟ ꯃꯥꯜꯂꯦ ꯅꯪꯒꯤ ꯃꯈꯣꯟꯗꯣ꯫
ꯃꯤꯅ ꯑꯗꯨꯝ ꯍꯥꯏꯅꯩꯌꯦ ꯑꯩꯗꯤ ꯑꯉꯥꯡ ꯑꯣꯏꯕꯒꯤꯀꯣ ꯑꯉꯥꯡ ꯌꯨꯝ ꯉꯟꯅ ꯄꯥꯟꯕ
ꯀꯩꯒꯤ ꯌꯨꯝ ꯉꯟꯅ ꯄꯥꯟꯕꯅꯣ ꯂꯩꯁꯥꯕꯤ ꯇꯣꯡꯅꯤꯡꯗ꯭ꯔꯕꯣ ꯅꯪ ꯍꯥ?
ꯑꯁ ꯈꯪꯗ꯭ꯔꯤꯗ ꯃꯇꯝꯗꯨꯒꯤ ꯋꯥꯈꯜꯗꯣ ꯈꯪꯗ꯭꯭ꯔꯤꯗ ꯆꯍꯤꯕꯨꯗꯤ ꯌꯥꯝ ꯑꯉꯥꯡ ꯑꯣꯏꯔꯤꯗ꯫
ꯑꯥ ꯑꯣꯏꯔꯝꯒꯅꯤ ꯅꯪꯒꯤ ꯈꯣꯟꯖꯦꯜꯗꯣ ꯌꯥꯝꯅ ꯑꯉꯥꯡ ꯃꯥꯜꯂꯦꯕ
ꯎꯝ ꯇꯝꯕ ꯐꯪꯍꯧꯗ꯭ꯔꯦꯕ ꯑꯗꯨꯒꯤ ꯅꯣꯏꯉꯣꯟꯗꯤ ꯑꯃꯨꯛ ꯀꯣꯟꯅ ꯇꯝꯕ ꯇꯥꯔꯦ
ꯎ ꯅꯤꯁꯥ ꯑꯣꯏꯔꯤꯀꯥꯟꯗ ꯇꯝꯍꯧꯗ꯭ꯔꯦ ꯅꯉꯣꯟꯗꯒꯤ ꯑꯃꯨꯛ ꯇꯝꯕ ꯇꯥꯔꯦ
ꯁꯤ ꯌꯥꯝꯕ ꯄꯝꯃꯨ ꯔꯦ ꯄꯤꯊꯤꯗꯧ
ꯁꯦꯡꯕ
ꯑꯗꯨꯁꯨ ꯎꯄꯥꯏ ꯂꯩꯇ꯭ꯔꯦ ꯍꯧꯖꯤꯛꯇꯤ ꯑꯗꯨ ꯔꯤꯒ꯭ꯔꯦꯠ ꯆꯠꯄꯒꯤ ꯁꯔꯨꯛꯇꯤ ꯑ ꯏꯆꯥ ꯂꯩꯔꯒ ꯏꯆꯥꯁꯦ ꯐꯖꯅ ꯁꯦꯝꯃꯒꯦ ꯑꯃꯨꯛ ꯈꯟꯈ꯭ꯔꯦ ꯍꯧꯖꯤꯛꯇꯤ꯫
ꯎꯝ
ꯌꯨꯝ ꯎꯝ ꯑꯩꯈꯣꯏꯒꯤ ꯑꯣꯏꯕ ꯏꯃꯨꯡ ꯏꯁꯃꯣꯜ ꯐꯦꯃꯤꯂꯤ ꯏꯃꯨꯡ ꯐꯖꯅ ꯌꯨꯝ ꯁꯥꯔꯒ ꯅꯨꯡꯉꯥꯏꯅ ꯂꯩꯕ ꯍꯥꯏꯕꯒꯤ ꯄ꯭ꯂꯥꯟꯗꯣ ꯑꯃꯨꯛ ꯆꯠꯈ꯭ꯔꯦ ꯍꯧꯖꯤꯛꯇꯤ꯫
ꯎꯝ ꯍꯣꯏ
ꯄꯥꯟꯈ꯭ꯔꯕꯅꯤꯅ ꯔꯤꯒ꯭ꯔꯦꯠ ꯄꯥꯟꯈ꯭ꯔꯕꯅꯤꯅ ꯔꯤꯒ꯭ꯔꯦꯠ ꯆꯠꯂꯒꯗꯤ ꯀꯥꯟꯅꯕ꯭ꯔꯣꯅꯦ ꯅꯠꯇ꯭ꯔꯣ ꯔꯤꯒ꯭ꯔꯦꯠ ꯆꯠꯂꯒ ꯑꯗꯨꯝ ꯈꯜꯂꯒ ꯈꯟ ꯍꯣꯏ ꯑꯗꯨ ꯍꯜꯂꯛꯀꯗꯕꯁꯨ ꯅꯠꯇꯦ ꯑꯗꯨ ꯔꯤꯒ꯭ꯔꯦꯠ ꯇꯧꯕ ꯁꯔꯨꯛꯇꯤ ꯑꯩꯒꯤ ꯄꯨꯟꯁꯤꯗ ꯇꯝꯕꯅꯤ ꯍꯥꯏꯅ ꯑꯗꯨꯝ ꯑꯩꯈꯣꯏ ꯑꯉꯥꯡꯁꯦ ꯀꯃꯥꯏꯅ ꯑꯃꯨꯛ ꯁꯦꯝꯒꯅꯤ ꯑꯩꯈꯣꯏ ꯑ ꯍꯌꯦꯡꯋꯥꯏ ꯃꯤꯒꯤ ꯇꯧꯅ ꯅꯨꯡꯉꯥꯏꯅ ꯍꯤꯡꯅꯕ ꯀꯃꯥꯏꯅ ꯇꯧꯅꯤ ꯍꯥꯏꯕꯒꯤ ꯄ꯭ꯂꯥꯟ ꯑꯃꯨꯛ ꯁꯦꯝꯕ ꯇꯥꯑꯕꯅꯦꯕ
ꯎꯍꯨꯝ
ꯄꯥꯏ ꯂꯩꯇꯦ
ꯃꯥꯅꯦ ꯀꯃꯥꯏꯅ ꯍꯥꯏꯗꯣꯏꯅꯣ ꯈꯪꯗꯦ꯫
ꯅꯪꯁꯦ ꯑ ꯇꯨꯌꯦꯜꯐ ꯂꯣꯏꯔꯥꯒꯥ ꯆꯠꯂꯤꯔꯣ ꯅꯪꯒꯤ ꯇꯔ꯭ꯦꯅꯤꯡꯁꯦ ꯀꯔꯤ ꯀꯅꯥꯏꯅꯔꯣ?
ꯑꯩꯗꯣ ꯀꯣ ꯇꯨꯌꯦꯜꯐ ꯇꯨꯌꯦꯜꯐ ꯇꯣ ꯍꯟꯅꯥ ꯅꯍꯥꯟꯅ ꯂꯣꯏꯔꯦꯕꯀꯣ ꯆꯍꯤ ꯑꯍꯨꯝ ꯃꯔꯤ ꯑꯦ ꯑꯗꯨꯃꯥꯏꯅ ꯑꯣꯏꯈ꯭ꯔꯦꯕ ꯀꯣ ꯑꯗꯣ ꯑꯩꯗꯣ ꯑꯍꯥꯟꯕꯗ ꯍꯣꯏ ꯉꯁꯥꯏ ꯅꯪꯅ ꯍꯥꯏꯔꯕꯗꯣ ꯅꯔꯁꯤꯡꯒꯤꯗꯣ ꯑꯍꯥꯟꯕ ꯆꯠꯂꯝꯃꯦ꯫ ꯄꯥ ꯑꯗꯨ ꯆꯠꯂꯝꯕ ꯃꯇꯨꯡꯗ ꯎꯝ
ꯊꯕꯛ ꯈꯔ ꯑꯃꯨꯛꯀ ꯇꯧꯔꯦ ꯏꯁꯇꯣꯔꯗ ꯑꯗꯨ ꯊꯕꯛ ꯈꯔ ꯇꯧꯕ ꯂꯣꯏꯔꯒ ꯑꯃꯨꯛꯀ ꯑꯁꯤꯒꯤ ꯊꯕꯛ ꯇꯣꯛꯈ꯭ꯔꯕ ꯃꯇꯨꯡꯗ ꯑꯃꯨꯛꯀ ꯊꯕꯛ ꯑꯃ ꯇꯧ ꯑꯃ ꯇꯧꯔꯒ ꯑꯃꯨꯛꯀ ꯇꯣꯛꯈ꯭ꯔꯕ ꯃꯇꯨꯡꯗ ꯂ ꯇ ꯑꯁꯤꯒꯤ ꯇ꯭ꯔꯦꯅꯤꯡꯁꯦ ꯂꯥꯛꯄꯅꯦꯕ ꯑꯗꯨꯒꯤ ꯑꯁꯤꯒꯤ ꯇ꯭ꯔꯦꯅꯤꯡꯗꯣ ꯇ꯭ꯔꯥꯏ ꯇꯧꯒꯦ ꯍꯥꯏꯔꯒ ꯑꯗꯨꯝ ꯇ꯭ꯔꯥꯏ ꯇꯧꯅꯤ ꯍꯟꯗꯛ꯫
ꯅꯔꯁꯤꯡꯗꯣ ꯂꯣꯏꯗꯕ꯭ꯔꯣ ꯂꯣꯏꯕ꯭ꯔꯣ ꯀꯃꯥꯏꯅ ꯇꯧꯒꯦ?
ꯑ ꯂꯣꯏꯌꯦ ꯂꯣꯏꯔꯁꯨ ꯃꯣꯏꯅ ꯊꯕꯛ ꯏꯕꯗꯣ ꯐ꯭ꯔꯤꯒꯤ ꯑꯣꯏꯕꯅꯤꯅꯣ ꯀꯣ ꯃꯣꯏꯅ ꯊꯕꯛ ꯄꯤꯕꯗꯣ ꯐꯖꯅ ꯄꯤꯗꯕ ꯍꯥꯏꯇꯥꯔꯦꯅꯦ꯫ ꯑꯗꯨꯒꯤꯀꯣ ꯑꯁ ꯇꯧꯅꯤꯡꯗꯕꯗ ꯇꯣꯛꯈ꯭ꯔꯕ ꯑꯗꯨꯒ ꯁꯥꯔꯇꯤꯐꯤꯀꯦꯠ ꯂꯧꯅꯤꯡꯉꯥꯏ ꯑꯦꯛꯖꯥꯝ ꯊꯥꯕ ꯂꯥꯛꯑꯣ ꯍꯥꯏꯔꯒ ꯑꯩꯒ ꯑꯗꯨꯒꯤ ꯇ꯭ꯔꯦꯅꯤꯡ ꯁꯦꯟꯇꯔꯗꯣ ꯌꯥꯝꯅ ꯂꯥꯃꯟꯕꯀꯣ
ꯑꯥ
ꯑꯗꯨꯒꯤ ꯂꯥꯛꯄ ꯉꯝꯗꯕ ꯊꯣꯛꯇ꯭ꯔꯕꯅꯤ ꯑꯗꯨꯒꯤ ꯁꯔꯇꯤꯐꯤꯀꯦꯠꯁꯨ ꯂꯧꯍꯧꯗ꯭ꯔꯦ
ꯄꯥꯝꯃꯨꯣꯏꯅꯦ ꯀꯔꯤꯒꯤꯅꯣ ꯂꯧꯔꯒ ꯍꯣꯁꯄꯤꯇꯥꯜꯗ ꯒꯣꯚꯔꯃꯦꯟꯒꯤꯒꯨꯝꯕꯗ ꯇ꯭ꯔꯥꯏ ꯇꯧꯕ ꯌꯥꯗ꯭ꯔꯣ
ꯍꯣꯏ ꯑꯗꯨꯕꯨ ꯑꯁ ꯈꯜꯂꯒꯀꯣ ꯑꯩꯁꯨ ꯌꯥꯝꯅ ꯑꯗꯨꯃꯛꯇꯤ ꯔꯤꯒ꯭ꯔꯦꯠ ꯆꯠꯍꯧꯔꯦ ꯍꯧꯖꯤꯛꯃꯛꯁꯨ ꯔꯤꯒ꯭ꯔꯦꯠ ꯑꯗꯨꯝ ꯆꯠꯂꯒ ꯂꯩꯑꯦ꯫
ꯄꯥꯃꯨꯌꯦ ꯅꯪ ꯍꯥꯏꯕꯗꯤ ꯆꯍꯤ ꯃꯥꯡꯉꯦꯗꯅ꯫
ꯍꯣꯏ ꯑꯗꯨ ꯇ꯭ꯔꯦꯟꯅꯤꯡꯕꯨꯗꯤꯀꯣ ꯅꯔꯁꯁꯤꯡ ꯑꯗꯨꯒꯤ ꯇ꯭ꯔꯦꯅꯤꯡꯕꯨꯗꯤ ꯖꯁ ꯊ꯭ꯔꯤ ꯃꯟꯁꯀꯨꯝꯕ ꯈꯛꯇ ꯂꯧꯕꯅꯤꯗ꯫
ꯑꯣ ꯑꯣ ꯑꯣ ꯑꯣ ꯑꯩꯒꯤ ꯆꯍꯤ ꯆꯍꯤ ꯆꯍꯤ ꯑꯁꯦꯡꯕꯗꯤ ꯅꯔꯁꯤꯡꯒꯤꯗꯤ ꯆꯍꯤ ꯑꯍꯨꯝ ꯂꯧꯋꯦꯗꯅ ꯑꯗꯨ ꯇꯧꯕ꯭ꯔꯥ ꯈꯟꯕ ꯑꯩꯅ ꯑꯩꯅ ꯑꯗꯨ ꯇꯧꯕ꯭ꯔꯥ ꯈꯟꯕ ꯅꯪ ꯇꯨ ꯊꯥꯎꯖꯟ ꯀꯌꯥꯗ ꯇꯨ ꯊꯥꯎꯖꯟ ꯀꯌꯥꯗ ꯇꯨꯌꯦꯦꯜꯐ ꯄꯥꯁ ꯑꯥꯎꯠ ꯇꯧꯒꯦ
ꯀꯩ ꯍꯥꯏꯕ
ꯨ ꯊꯥꯎꯖꯟ ꯀꯌꯥꯗ ꯇꯨꯋꯦꯜꯐ ꯄꯥꯁ ꯑꯥꯎꯠ ꯇꯧꯒꯦꯕ